ꯑꯗꯣ ꯅꯨꯡꯉꯥꯏꯔꯤꯕꯣ
ꯅꯨꯡꯉꯥꯏꯔꯤꯌꯦ
ꯑꯣ ꯀꯩꯗꯧꯔꯤꯅꯣ ꯍꯧꯖꯤꯛ
ꯍꯧꯖꯤꯛ ꯃꯄꯥꯟꯗ ꯀꯣꯏꯕ ꯆꯠꯂꯤꯌꯦ
ꯑꯣ
ꯆꯥꯛ ꯆꯥꯔꯕꯣ
ꯑꯪ ꯉꯁꯥꯏ ꯑꯌꯨꯛꯅ ꯆꯥꯔꯦꯗꯅ ꯑꯩꯗꯤ
ꯀꯩ ꯏꯟꯁꯥꯡ ꯆꯥꯒꯦ
ꯑꯩꯈꯣꯏꯔꯣ
ꯎꯝ
ꯀꯣꯒꯣ ꯗꯥꯥ ꯆꯑ
ꯀꯅꯥꯅ ꯊꯣꯡꯕꯤꯕ꯭ꯔꯣ
ꯄꯥꯄꯅꯦ
ꯎꯝ
ꯁꯥꯔꯨꯈ ꯈꯦ ꯗꯜꯋꯥ ꯃꯦ ꯑ ꯇꯧꯕꯤꯌꯕꯔꯥ
ꯑꯥ ꯇꯋꯥꯣ ꯇꯋꯣ
ꯑꯁ ꯇꯧꯅꯤꯡꯉꯥꯏꯗ ꯍꯧꯖꯤꯛ ꯂꯣꯟꯣꯟꯗ ꯈꯪꯗꯕ
ꯃꯩꯇꯩ ꯂꯣꯟꯗ ꯇꯧꯔꯣꯅꯦ
ꯃꯩꯂꯣꯟꯗ ꯇꯧꯅꯤꯡꯉꯥꯏꯗꯣ ꯈꯪꯗꯅꯦꯣꯏ ꯌꯥꯗꯦ ꯍꯧꯖꯤꯛ ꯅꯅꯤꯦꯋꯥ ꯌꯥꯗꯦꯕ ꯇꯧꯅꯤꯡꯉꯥꯏ
ꯑ ꯃꯤ ꯋꯥ ꯀꯩꯁꯨ ꯇꯧꯗꯅ
ꯑ ꯑꯩ ꯇꯧꯅꯤꯡꯗ꯭ꯔꯦ ꯏꯀꯥꯏꯕ
ꯋꯥ ꯑꯦ ꯇꯝꯅ ꯉꯉꯣ
ꯑꯦ ꯀ ꯅꯪ ꯉꯥꯡꯉꯁꯨ ꯌꯥꯏꯗ ꯀꯩꯁꯨ ꯀꯥꯏꯗꯦ ꯑꯩꯈꯣꯏꯗ ꯌꯦꯟ ꯑꯃ ꯂꯩꯕꯕ ꯑꯗꯨꯝ ꯍꯣꯡꯅ ꯂꯩꯌꯦꯕ
ꯍꯥꯔꯂꯒ ꯆ
ꯆꯥꯅꯤꯡꯉꯥꯏꯗꯣ ꯃꯥ ꯊ ꯅꯤꯡꯒꯦ ꯍꯥꯏꯅꯤ ꯄꯨ꯭ꯔꯞ
ꯆꯥꯎꯅꯦ ꯁꯣꯣꯛ ꯊꯛꯑꯗꯤ ꯍꯥꯎꯕꯅꯤꯅꯦ
ꯑꯁ ꯍꯧꯖꯤꯛꯀꯥꯟ ꯀꯥꯟꯅꯗꯔꯤꯦꯗ ꯑꯩꯅ ꯍꯧꯖꯤꯛ ꯖꯤꯝ ꯀꯟꯅ ꯁꯥꯟꯅꯔꯤ ꯏꯁꯥꯒ ꯌꯥꯝ ꯐꯔꯦ
ꯑꯣ ꯁꯄꯣꯠꯁꯨ ꯍꯥꯎꯅꯤ ꯂ ꯀ ꯚꯍꯦꯟꯗꯤ ꯍꯥꯎ
ꯑꯣ ꯑꯦꯝ ꯍꯥꯎꯏꯗ
ꯅꯪ ꯀꯗꯥꯗ ꯑꯦꯗꯃꯤꯁꯟ ꯇꯧꯒꯦ ꯍꯥꯏꯕ꯭ꯔꯣ
ꯇꯧꯃꯤ ꯉꯥꯏꯗ ꯏꯆꯦ ꯅ ꯇꯧ ꯇꯕꯤꯔꯣꯏ ꯍꯥꯏꯌꯦ ꯌꯥꯝ ꯁꯥꯎꯋꯦ
ꯀꯔꯤꯒꯤ
ꯈꯪꯗꯦ ꯋꯥꯁꯨ ꯍꯪꯕ ꯌꯥꯗꯦ ꯃꯥꯒꯤ ꯅꯨꯄꯥ ꯉꯥꯛꯇ ꯇꯕꯔ ꯍꯥꯕꯤꯁ
ꯍꯌꯦꯡꯡ ꯖꯔ ꯆꯠꯂꯨ ꯀꯣ
ꯃꯥ ꯑꯗꯨ ꯃꯥꯒꯤꯦ ꯎꯝ
ꯍꯌꯦꯡꯗꯣ ꯕꯥꯖꯥꯔ ꯆꯠꯂꯣ ꯆꯦꯗꯣ ꯄꯥꯏꯔꯒ ꯀꯣ
ꯀꯗꯥꯏꯗꯕ ꯆꯡꯗꯣꯕ
ꯕꯖꯥꯔꯗ
ꯖꯥꯗ ꯆꯪꯉꯥꯒ ꯑꯗꯨꯝ ꯇꯒꯗꯥꯕ
ꯑꯪ ꯀꯥꯎꯟ-ꯀꯥꯎꯟꯁꯤꯜꯗ ꯆꯪꯉꯒ ꯆꯦꯗ ꯎꯍꯜꯂꯣ
ꯀ꯭ꯔꯦꯖꯤ ꯍꯣꯅꯤꯒꯥ
ꯑꯦ ꯃꯥꯏꯒ꯭ꯔꯦꯁꯟꯗꯣ
ꯀꯔꯤꯒꯤꯗꯃꯛ ꯎꯍꯟꯗ꯭ꯔꯁꯨ ꯌꯥꯏꯗꯅ
ꯑꯗꯣ ꯎꯍꯜꯂꯣ ꯑꯗꯨꯒ ꯎꯝ ꯕꯖꯥꯔꯗ ꯃꯤ ꯉꯥꯏꯔꯒ ꯂꯩꯒꯅꯤ ꯅꯕꯥꯅꯤ ꯆꯠꯂꯣ ꯏꯃꯥꯒ ꯑꯩ ꯑꯩꯒꯗꯤ ꯂꯧ ꯆꯠꯀꯅꯤ
ꯀꯅꯥꯔꯥꯃꯤ
ꯃꯤꯗꯣ
ꯃꯤꯗꯣ ꯃꯤꯅꯦ ꯈꯪꯉꯦ
ꯎꯝ
ꯆꯥꯛ ꯍꯤꯟꯖꯥꯡꯗꯤ ꯊꯣꯡꯉꯕꯣ
ꯊꯣꯡꯉꯣ ꯑꯥ ꯔꯥꯏꯁ ꯀꯨꯀꯔꯗꯣ ꯊꯥꯡꯒꯠꯂꯒ ꯏꯁꯤꯡ ꯊꯝꯃꯥꯒ ꯇꯧꯔꯣ
ꯅꯪ ꯊꯣꯡꯈ꯭ꯔꯣ ꯑꯩꯗꯤ ꯊꯣꯡꯅꯤꯡꯗ꯭ꯔꯦ
ꯊꯣꯡꯉꯣ ꯔꯥꯏꯁ ꯀꯨꯀꯔꯗꯣ ꯇꯧꯕꯤꯌꯣ
ꯅꯪꯗꯤ ꯃꯥꯏ ꯄꯥꯄꯤꯅꯦꯅ ꯑꯗꯨꯝ ꯊꯣꯡꯕ ꯌꯥꯏ
ꯊꯣꯡꯉꯣꯀꯣ ꯅꯪꯒꯤ ꯗꯥ-ꯇ꯭ꯔꯟꯅꯤ ꯉꯁꯤ ꯆꯥꯛ ꯊꯣꯡ
ꯅꯪꯒꯤꯅꯖ ꯄꯥꯗꯣ ꯂꯋꯥꯏ ꯄꯥꯛ ꯃꯥꯅꯤ
ꯌꯥꯝ ꯁꯥꯌꯦ ꯌꯦꯟ ꯆꯪꯒꯅꯤꯀꯣ ꯌꯦꯡꯉꯣ
ꯌꯦꯟꯗꯣ ꯆꯪ-ꯆꯪꯗꯅꯤꯡꯉꯥꯏ ꯑꯩ ꯀꯟꯅ ꯍꯣꯠꯅꯔꯤ ꯍꯧꯖꯤꯛ ꯉꯁꯤ ꯀꯩ ꯌꯦꯟꯖꯥꯡ ꯊꯣꯡꯁꯦ ꯍꯥꯏꯕ
ꯈꯪꯗꯦ ꯍꯋꯥꯏꯁꯨ ꯂꯩꯕꯅꯦ ꯑꯂꯨꯁꯨ ꯂꯩꯕꯅꯦ ꯇꯣꯡꯅꯤꯡꯕ ꯊꯣꯡꯉꯣ ꯂꯩꯕꯅꯦ- ꯂꯩꯕꯅꯦ
ꯑꯩꯇꯦ ꯍꯋꯥꯏ ꯑꯣ-ꯑꯣ ꯂꯩꯌꯦ- ꯂꯩꯌꯦ ꯃꯨꯁꯣꯔꯤ ꯍꯥꯏꯕ꯭ꯔꯥ ꯑꯗꯨꯗꯤ ꯂꯩ
ꯎꯝ ꯑꯗꯨ ꯊꯣꯡꯉꯣ ꯆꯝꯐꯨꯠꯔꯥ ꯊꯣꯡꯈ꯭ꯔꯣ
ꯊꯣꯡꯅꯤꯡꯗꯦ ꯑꯩ
ꯊꯣꯡꯉꯣ
ꯑꯩ ꯅꯨꯡꯁꯤ ꯌꯥꯝ ꯀꯜꯂꯦ ꯑꯗꯨ ꯆꯥꯕ ꯌꯥꯗꯦ
ꯑꯩꯈꯣꯏꯒꯤ ꯌꯣꯟꯆꯥꯛꯁꯦ ꯁꯤꯔꯅꯤꯗ
ꯁꯤꯈ꯭ꯔꯥꯁꯅꯨꯗ ꯆꯥꯕꯗꯁꯨ ꯅꯨꯡꯉꯥꯏꯇ꯭ꯔꯥꯀꯥꯟ
ꯄꯥꯝꯃꯨꯌꯦꯕ ꯏꯞꯖꯤꯒꯤ ꯌꯨꯝ ꯆꯥꯎ ꯄꯥꯟꯕꯤꯖꯦ ꯌꯥꯝ ꯅꯨꯡꯉꯥꯏꯇꯦ
ꯊꯤꯡꯖꯨ ꯆꯥꯅꯤꯡꯉꯦ ꯗꯨꯀꯥꯟꯗ ꯆꯠꯂꯣ
ꯄꯩꯁꯥ ꯄꯤꯌꯣ ꯄꯩꯁꯥ ꯂꯨꯄꯥ ꯑꯃꯥ ꯐꯥꯎ ꯂꯩ
ꯑꯩꯉꯣꯟꯗꯁꯨ ꯂꯩ ꯇꯦ ꯌꯥꯡꯈꯩꯗꯤ ꯂꯩꯔꯝꯒꯅꯤ ꯃꯤꯉꯣꯟꯗꯒꯤ ꯂꯧꯔꯛꯄ
ꯁꯤꯁ ꯆꯩ ꯆꯒꯅꯤꯅ ꯉꯔꯥꯡ ꯉꯔꯥꯡ ꯂ ꯍꯕ꯭ꯔꯣ
ꯑ ꯔꯒ ꯂꯋꯦ
ꯎꯝ ꯑꯩ
ꯃꯥꯏ ꯂꯥꯛꯄ꯭ꯔ
ꯂꯥꯛꯑꯦ ꯂꯥꯛꯑꯦ ꯊꯣꯡꯉꯣ ꯆꯥꯛꯇꯣ
ꯊꯣꯡꯕ ꯌꯥꯗꯦ ꯍꯧꯖꯤꯛ ꯌꯥꯝ ꯁꯥꯕꯒꯤ ꯉꯜꯂꯤ
ꯄꯨ ꯀꯥꯗꯣ ꯇꯋꯣꯕ
ꯔꯥꯏꯁ ꯀꯨꯀꯔꯗ ꯌꯥꯗꯔꯤꯦ
ꯌꯥꯕꯅꯦ ꯇꯑꯣ
ꯅꯪꯗꯤ ꯆꯥꯛ ꯌꯥꯝ ꯆꯥꯛꯁꯨ ꯂꯣꯏꯅ ꯆꯥꯕ ꯃꯥꯜꯂꯦ
ꯀꯨꯀꯔꯗ ꯂꯩꯕꯅꯦ ꯅꯪꯅ ꯂꯣꯏ ꯆꯥꯔꯒ
ꯀꯨꯀꯔꯗꯣ ꯌꯦꯡꯉꯣ ꯂꯩꯕ ꯄꯨꯅꯦ
ꯉꯁꯥꯏ ꯃꯨꯛꯕꯥꯡ ꯌꯦꯡꯒ ꯑꯗꯨꯝ ꯆꯥꯕꯅꯦ ꯑꯩ ꯑꯩꯈꯣꯏꯒꯤ ꯔꯨꯝꯗ ꯀꯔꯤ ꯀꯅꯥꯅ ꯀꯅꯥꯒꯤ ꯐꯨꯗ ꯕꯟꯗ꯭ꯔꯥ
ꯑꯩꯒꯤꯅꯦ ꯑꯩꯒꯤꯅꯦ
ꯔꯣꯝꯖꯅꯤꯅꯦ ꯑꯗꯨ ꯆ
ꯁꯒ ꯍꯥꯎ ꯄꯆꯥꯅꯤꯌꯦ
ꯏꯟꯁꯥꯡ ꯍꯥꯎꯕꯗꯤ ꯂꯩꯇ꯭ꯔꯦ ꯌꯦꯟ ꯆꯥꯔꯣ ꯌꯦꯟ
ꯆꯥꯅꯤꯡꯉꯦ ꯏꯁꯤꯡ ꯏ ꯁꯨ ꯂꯣꯏꯅ ꯊꯣꯛꯈ꯭ꯔꯔꯤꯅꯦ
ꯀꯔꯤ ꯏꯁꯤꯡ
ꯄꯥꯏꯇꯣ ꯂꯣꯏꯅ ꯀꯥꯏ ꯦ
ꯍꯔꯦꯟꯃꯤꯟꯦ ꯑꯁꯤꯗꯗꯤ ꯌꯦꯟ ꯑꯃ ꯂꯩꯔꯤꯕꯌꯦ ꯑꯗꯨ ꯆꯥꯔꯁꯤꯔꯥ ꯈꯪꯗꯅꯦ
ꯆꯍꯤ ꯆꯥꯒꯅꯤ ꯃꯥꯒꯤ ꯑꯦꯛꯇꯣ ꯂꯩꯔꯕꯅꯤ
ꯃꯔꯨꯝ ꯀ ꯌꯥꯔ
ꯅꯥꯏꯟ
ꯅꯏ ꯅꯅꯥ ꯏꯪꯛꯇ ꯑꯃꯨꯛ ꯍꯣꯡꯕ ꯍꯥꯎ ꯍꯔꯦ ꯑꯩ
ꯁ ꯇꯕꯔꯤ ꯇ
ꯈꯣꯡꯕ ꯌꯥꯗꯕ꯭ꯔꯥ ꯑꯗꯣ
ꯑꯥ ꯌꯥꯗꯦ ꯌꯥꯗꯦ
ꯑꯁ ꯀꯔꯤꯒꯤꯦꯔꯥ ꯑꯩꯁꯨ ꯍꯧꯖꯤꯛ ꯈꯛꯇ ꯀꯣꯜ ꯇꯧꯕꯅꯦꯕ ꯅꯨꯄꯤ ꯑꯃ ꯃꯥ ꯑꯗꯨ ꯆꯍꯤꯗꯤ ꯈꯪꯗꯦ ꯆꯍꯤꯗꯤ ꯇ꯭ꯋꯦꯟꯇꯤ ꯐꯣꯔ ꯁꯨꯔꯦ ꯍꯥꯏꯌꯦꯦ ꯑꯗꯨ ꯈꯪꯗꯦ ꯀꯗꯥꯏꯗꯅꯣ
ꯌꯥ ꯇꯥꯎꯒꯣ ꯅꯪ ꯂꯝ ꯍꯟꯒꯅꯨ
ꯈꯪꯕ꯭ꯔꯥ ꯅꯨꯄꯤꯒ ꯀꯣꯏꯒꯅꯨꯀꯣ ꯅꯥꯀꯣꯛ ꯇꯣ
ꯑꯩꯗꯤ ꯅꯨꯄꯤ ꯊꯤꯔꯦ
ꯅꯥꯀꯣꯛꯇꯨ ꯀꯥꯏꯒꯅꯤ ꯅꯪ
ꯌꯥꯝ ꯁꯥꯥꯕꯅ ꯂꯣꯏꯔꯦ
ꯎꯝ ꯁꯥꯌꯦ
ꯁꯤꯒꯤ ꯌꯦꯟꯁꯦ ꯗꯤꯁꯇꯥꯔꯕ ꯌꯥꯝ ꯇꯧꯋꯦꯗ ꯍꯥꯠꯂꯥꯁꯤꯔꯥ
ꯆꯩ ꯆꯥꯒꯅꯤ
ꯏꯟꯖꯥꯡꯁꯨ ꯌꯥꯝ ꯍꯥꯎꯇꯦ ꯂꯥꯛꯑꯦ ꯑꯣ ꯅꯣꯏꯗ ꯅꯣꯡ ꯆꯨꯗꯔ꯭ꯣ
ꯍꯥꯥ
ꯅꯣꯡ ꯆꯨꯕ꯭ꯔꯣ ꯅꯣꯏꯗ
ꯆꯨꯌꯦ
ꯑꯁ ꯑꯩꯈꯣꯏꯁꯨ ꯌꯥꯝ ꯀꯟꯅ ꯇꯥꯔꯤ
ꯀꯨꯀꯨꯀꯨ ꯀꯨ ꯀꯨ ꯀꯨ ꯀꯨ
ꯁꯨꯝ ꯌꯦꯟ ꯂꯣꯏꯕꯤ ꯌꯦꯟ ꯐꯥꯔꯃꯔ ꯇꯧꯕ꯭ꯔꯥ
ꯑꯥ ꯇꯧꯋꯦ
ꯀꯌꯥ ꯂꯩꯕ꯭ꯔꯥ
ꯎꯝ ꯇꯔꯥꯒꯨꯝꯕ ꯈꯛꯇꯅꯤ
ꯑꯗꯨ ꯈꯛꯇ ꯑꯗꯨꯗꯤ ꯆꯥꯔꯣꯗꯅ
ꯎꯝ
ꯎꯝ ꯎꯝ ꯑꯃꯗꯣ ꯄꯦꯔꯦꯂꯌ꯭ꯥꯁ ꯇꯧꯋꯦꯕꯥ
ꯀꯗꯥꯏꯗ ꯇꯧꯕꯔ꯭ꯥ ꯃꯈꯣꯡꯗꯔ ꯑꯥꯁ
ꯃꯈꯣꯟꯗ ꯄꯦꯔꯥꯂꯥꯏꯁ ꯇꯧꯋꯦ
ꯃꯆꯥꯔꯥ
ꯃꯆꯥ ꯎꯝ
ꯅꯣꯏꯁꯤ ꯌꯦꯟ ꯐꯥꯔꯃꯔ ꯌꯥꯝ ꯇꯧ ꯐꯥꯔꯝ ꯌꯥꯝ ꯆꯥꯎꯕ ꯃꯥꯜꯂꯦ ꯃꯈꯣꯡ ꯉꯥꯛꯇ ꯇꯥꯏ
ꯑꯣ
ꯑꯩꯈꯣꯏꯒꯤ ꯌꯨꯝ ꯑꯃꯐꯥꯎ ꯆꯥꯔꯦ ꯑꯦ ꯑꯩꯈꯣꯏ ꯌꯨꯝ ꯑꯃꯐꯥꯎ ꯇꯥꯎ ꯇꯥꯔꯦ ꯀꯔꯤꯒꯤ ꯅꯧ ꯄꯨ꯭ꯔꯥ ꯎꯝ ꯑ ꯑꯣ
ꯔꯥꯏꯁ ꯀꯨꯀꯔꯗꯨꯣ ꯇꯧꯔꯕ꯭ꯔꯥ
ꯇꯥꯎꯗꯔꯤ
ꯇꯧꯔꯣ ꯇꯧꯔꯣ
ꯔꯥꯏꯁ ꯀꯨꯀꯔꯐꯥꯎ ꯐꯦꯡꯕꯤꯗ꯭ꯔꯒ
ꯑꯁ ꯏꯁꯤꯡ ꯇꯧꯔꯒ ꯒ꯭ꯔꯣ ꯒ꯭ꯔꯣ ꯇꯧꯔꯒ ꯇꯧꯔꯣ
ꯃ ꯀꯣꯟꯣꯟ ꯊꯣꯛꯄꯤ ꯌꯥꯗꯦ
ꯌꯥꯏꯦ ꯀꯥꯏꯗꯦ
ꯇꯋꯦ ꯎꯝ ꯎꯝ ꯎꯝ ꯏꯁꯩ ꯑꯃ ꯁꯛꯄꯤꯌꯨꯅꯦ
ꯎꯝ ꯁꯥꯛꯑꯣ ꯅꯪ
ꯅꯪ ꯁꯥꯑꯣ
ꯏꯁꯩꯩ ꯌꯥꯝ ꯁ
ꯅꯪꯗꯤ ꯁꯟꯗꯦꯁꯀꯣ ꯁꯟꯗꯦꯁꯀꯣ ꯏꯁ
ꯅꯪꯁꯨ ꯌꯣ ꯌꯥꯗꯣ ꯁꯥꯅꯦ
ꯗꯨꯜꯂꯣꯔꯛ ꯗꯨꯜꯂꯣꯔ ꯆꯥꯛꯑꯣꯗꯅ
ꯃꯁꯑꯣ
ꯒꯨꯝꯃꯥ ꯒꯨꯝꯃꯥ ꯍꯥꯏꯕ꯭ꯔꯥ ꯁꯛꯕꯅꯦ
ꯕꯦꯇ꯭ꯔꯤꯁꯨ ꯂꯩꯇ꯭ꯔꯦ
ꯑꯩꯒꯤ ꯑ ꯑꯩꯒꯤꯁꯨ ꯌꯥꯎꯗ꯭ꯔꯦ ꯐꯣꯔꯇꯤ ꯁꯦꯚꯦꯟ ꯈꯛꯇ ꯉꯥꯏꯔꯦ
ꯃꯥꯏ ꯑꯃꯨꯛ ꯃꯨꯜꯂꯗꯤ ꯁꯒꯨꯝ ꯆꯥꯅꯤꯡꯉꯦꯁ ꯃꯁꯔꯨꯝ ꯃꯁꯔꯨꯝꯁꯨ ꯂꯩꯇꯦ
ꯑꯥꯎ ꯂꯩ ꯂꯩꯕꯅꯤ
ꯆꯥꯅꯤ
ꯅꯣꯏ ꯌꯨꯝꯒꯤ ꯃꯊꯛꯇ ꯌꯦꯡꯉꯨ ꯊꯤꯌꯨ
ꯂꯩꯇꯦ ꯑꯅꯤ ꯑꯍꯨꯝꯔꯛ ꯇꯨꯔꯦ ꯊꯤꯕ ꯑꯃ ꯐꯥꯎ ꯂꯩ ꯏꯇꯦ
ꯗꯥꯑꯣ ꯌꯥꯔ꯭ꯔꯦ ꯉꯁꯤꯗꯤ ꯑꯗꯨꯗꯤ
ꯃꯤꯗꯤ ꯌꯥꯝ ꯌꯥꯝ ꯐꯪꯉꯦ ꯍꯥꯏꯌꯦ
ꯑꯥ ꯀꯩ ꯀꯩ ꯊꯕꯛ ꯁꯨꯔꯦ
ꯋꯥꯏ ꯇꯩꯔꯦ
ꯑꯣ ꯃꯇꯝꯁꯤ ꯌꯧꯁꯜꯂꯛꯄ ꯃꯥꯜꯂꯤꯅꯦ
ꯇꯨꯃꯤꯟ ꯂꯩꯌꯣ
ꯑꯣ
ꯆꯥꯛꯇꯣ ꯊꯣꯡꯗꯣꯛꯑꯣꯀꯣ ꯋꯥꯔꯦ ꯑꯩ
ꯒꯤꯇꯥꯔ ꯃꯃꯥꯡꯗ ꯌꯦꯡꯉꯣ ꯇꯥꯕ꯭ꯔꯣ
ꯑꯥ ꯇꯥꯌꯦ ꯇꯥꯌꯦ
ꯑꯣ ꯇꯥꯎ ꯇꯥꯎ ꯑꯗꯨꯝ ꯇꯥꯎꯑꯣ
ꯑꯦ ꯁꯥꯃꯟꯕꯒꯤ
ꯎꯝ
ꯒ꯭ꯌꯥꯟ ꯇꯥꯗꯦ
ꯀꯔꯤꯒꯤꯔ ꯃꯇꯝꯁꯨ ꯌꯧꯔꯦꯅꯦ
ꯆꯥꯛ ꯊꯣꯡꯕ ꯃꯇꯝ ꯌꯧꯔꯦ ꯊꯣꯡꯉꯣ
ꯊꯣꯡꯅꯤꯡꯗꯦ
ꯊꯣꯡꯉꯣ ꯊꯣꯡꯉꯣ
ꯑꯁ ꯑ
ꯏꯃꯥꯁꯨꯨ ꯂꯥꯥꯛꯇ꯭ꯔꯤ ꯊꯝꯃꯦꯀꯣ
ꯑꯣ ꯑꯣ ꯊꯝꯃꯣ ꯊꯝꯃꯣ
ꯎꯝ ꯎꯝ